ꯇꯥꯕ꯭ꯔꯣ
ꯑꯣ ꯇꯥꯏꯌꯦ
ꯑꯣ ꯆꯥꯛ-ꯆꯥꯔꯕꯣ ꯀꯃꯥꯏꯅ ꯇꯧꯔꯤꯒꯦ
ꯑꯥꯁ ꯆꯥꯛꯀ ꯂꯥꯏꯔꯤꯗ ꯆꯥꯛꯀꯕꯨ ꯑꯝꯇ ꯊꯣꯡꯗ꯭ꯔꯤꯗ ꯃꯩꯖꯨ ꯃꯨꯠꯊꯣꯛꯈ꯭ꯔꯦ ꯑꯗꯒꯤ ꯀꯥꯅꯣꯡꯖꯨ ꯀꯟꯅ ꯍꯩꯊꯩ ꯁꯩꯁꯤꯗ ꯑꯗꯣ ꯀꯩꯅꯣ ꯎꯝ ꯀꯩꯅꯣꯖꯤꯡꯗꯣ ꯈꯣꯢꯒꯤ ꯕꯤꯂꯥꯝꯕꯥꯇꯤ ꯄꯩꯕꯖꯤꯡꯗꯣ ꯅꯣꯡ ꯆꯨꯔꯛꯄꯗꯨꯗ ꯑꯃꯨꯛ ꯕꯔꯔꯥꯔꯞꯆꯦꯜꯂꯒ ꯑꯃꯨꯛ ꯈꯣꯏꯗꯥ ꯏꯕꯥꯅꯤ ꯇꯧꯔꯒ ꯑꯃꯨꯛ ꯑꯥꯀꯩꯅꯣ ꯑꯩꯈꯣꯏꯒꯤ ꯗꯥꯝꯕꯨꯔ ꯇꯧꯔꯒ ꯀꯨꯞꯁꯟꯕꯒꯤ ꯇꯧꯕꯅꯦꯕ ꯑꯗꯨ ꯏꯁꯥꯒꯁꯨ ꯄꯨꯆꯣꯠ-ꯆꯣꯠꯂꯦ ꯑꯗꯨꯅꯤ ꯇꯧꯔꯤ ꯂꯤꯂꯥꯁꯤꯉꯣ ꯊꯕꯛ ꯁꯨꯕ ꯃꯌꯥꯝꯁꯤꯁꯨ ꯁꯨꯐꯝ ꯈꯪꯉꯔꯣꯏ ꯍꯥꯏꯕ ꯅꯣꯡ ꯆꯨꯁꯜꯂꯛꯄꯁꯤꯗ ꯗꯥꯎ ꯗꯥꯎ ꯑꯃ ꯏꯪꯌꯥ- ꯌꯥꯗꯦꯗ ꯊꯕꯛꯁꯨ ꯇꯧꯔꯨ ꯇꯧꯔꯨ ꯈꯨꯗꯤꯡꯃꯛꯇ ꯃꯩ ꯐꯪꯉꯤꯃꯨꯠ ꯁꯟꯒ꯭ꯔꯦ ꯌꯦꯡꯉꯣꯅꯦ ꯅꯣꯡꯖꯨ ꯖꯥꯝ ꯓꯝ ꯓꯝ ꯑꯗꯨꯝ ꯆꯨ ꯂꯩꯔꯦ ꯌꯦꯡꯉꯣꯅꯦ
ꯑꯗꯣ ꯅꯣꯏ ꯊꯕꯛ ꯁꯨꯕ ꯃꯤꯗꯤ ꯂꯥꯛꯑꯕ- ꯂꯥꯛꯇ꯭ꯔꯤꯕꯣ ꯍꯧꯖꯤꯛꯄꯣ
ꯊꯕꯛ ꯁꯨꯕ ꯂꯥꯛꯑꯒ-ꯊꯕꯛ ꯁꯨꯕ ꯍꯧꯔꯕꯅꯤ ꯃꯤ ꯉꯁꯥꯏꯅ ꯃꯣꯏꯗꯤ ꯉꯟꯅ ꯂꯥꯛꯑꯦꯕ ꯊꯕꯛ ꯁꯨꯕ ꯍꯧꯔꯕꯅꯦꯕ ꯁꯤꯃꯦꯟ ꯀꯔꯤ- ꯀꯔꯥ ꯂꯣꯏꯅꯃꯛ ꯇꯣꯠꯄ ꯍꯧꯔꯕꯅꯦꯕ ꯕꯤꯂꯥꯟ ꯕꯥꯇꯤ ꯀꯩꯀꯥꯗꯨꯣ ꯑꯗꯣ ꯆꯦꯛ ꯆꯦꯛ ꯆꯟꯗꯣꯏꯖꯦ ꯆꯦꯛ ꯃꯔꯣꯟ ꯀꯩꯅꯣꯗ ꯉꯥꯏꯔꯦꯕ ꯅꯥꯀꯟ ꯃꯅꯤꯡ ꯊꯪꯕꯒꯤ ꯑꯥ ꯂꯩꯔꯤꯕ ꯃꯥꯒꯤ ꯀꯩꯅꯣꯖꯦ ꯁꯤ ꯈꯤꯇ ꯉꯥꯏꯔꯕꯅꯦꯕ ꯆꯟꯗꯧꯁꯦ ꯑꯗꯨ ꯆꯟꯕ ꯍꯧꯗꯣꯏ ꯃꯣꯏꯖꯦ ꯕꯤꯂꯥꯕꯥꯇꯤꯗꯨ ꯃꯈꯥꯗꯒ ꯍꯩꯊꯔꯒ ꯍꯥꯟꯅ ꯈꯤꯇꯪ ꯆꯣꯠꯍꯜꯂꯒ ꯑꯗꯨꯗ ꯆꯦꯛꯇꯣ ꯅꯞꯇꯣꯏꯅꯤꯗꯅ ꯑꯗꯨ ꯍꯧꯔꯕꯅꯤꯕ ꯑꯗꯨꯗꯨꯒ ꯇꯧꯔꯛꯏꯖꯤꯅꯦ ꯅꯣꯡ ꯖꯦ ꯌꯦꯡꯉꯨꯅꯦ ꯑꯍꯥꯟꯕꯗꯗꯤ ꯇꯥꯗꯧꯕ ꯃꯥꯟꯗꯦꯕ ꯅꯨꯡꯁꯥ ꯌꯥꯛꯂꯥꯎ ꯁꯥꯔꯝꯕꯗꯒꯤ ꯈꯔ ꯃꯝꯖꯤꯟꯒ꯭ꯔꯦꯅ ꯇꯧꯔꯒ ꯑꯗꯨ ꯉꯥꯏꯍꯥꯛ ꯂꯩꯔꯒ ꯅꯣꯡꯖꯦ ꯇꯝ ꯇꯝꯅꯥ ꯈꯤꯛꯄ ꯍꯧꯔꯝꯃꯦ ꯑꯗꯒꯤꯗꯤ ꯈꯪ ꯈꯥꯡꯆꯨ ꯈꯠꯂꯛꯏꯅꯦꯃꯤ ꯃꯩ ꯍꯥꯟꯅ ꯃꯨꯠꯂꯦꯕ ꯃꯩ ꯍꯦꯛ ꯃꯨꯠꯈꯤꯕꯒ ꯃꯤꯅꯤꯠ ꯇꯔꯥꯃꯨꯛ ꯂꯩꯕꯒꯅꯦ ꯅꯣꯡ ꯆꯨꯔꯛꯏꯖꯦꯎ
ꯑꯩꯈꯣꯏꯗꯤꯉꯣ ꯅꯣꯡ ꯆꯨꯗꯦ ꯅꯣꯏ ꯉꯁꯤꯗꯤ ꯅꯣꯏꯔꯣꯝꯗ ꯍꯥꯟꯅ ꯆꯨ ꯃꯥꯜꯂꯦ ꯅꯣꯏꯔꯣꯝ ꯆꯨꯔ ꯑꯩꯈꯣꯏꯔꯣꯝ ꯂꯥꯛꯇꯣꯏꯔꯥ ꯈꯪꯗꯦ ꯑꯁꯤꯗꯤ ꯑꯩꯈꯣꯏꯗꯤ ꯅꯣꯡ ꯆꯨꯗꯦꯕꯀꯣ ꯅꯨꯡꯁꯥ ꯌꯥꯛꯅꯥ ꯁꯥꯔꯤ
ꯑꯗꯒꯤ ꯑꯥ ꯊꯣꯡꯒꯥꯜ ꯎꯝ ꯑꯗꯒꯤ ꯊꯣꯡꯒꯥꯟꯗꯨꯁꯨ-ꯊꯣꯡꯒꯥꯟꯗꯨꯁꯨꯅꯦ ꯂꯝꯕꯤ ꯁꯦꯝꯕꯒꯤ ꯉꯍꯥꯟ ꯂꯩꯕꯥꯛ ꯊꯣꯟꯕ ꯃꯌꯥꯝꯗꯣ ꯑꯗꯨꯅ ꯑꯥꯁ ꯂꯣꯏꯔꯦ ꯅꯨꯡꯒ ꯀꯩꯅꯣꯒ ꯌꯥꯅꯕꯗꯣ ꯑꯣꯏꯔꯗꯤ ꯐꯗꯧꯕ ꯂꯩꯉꯣꯏ ꯈꯔꯒ ꯇꯧꯔꯒ ꯑꯩꯈꯣꯏꯒꯤ ꯅꯨꯡ ꯅꯨꯡ ꯑꯩꯈꯣꯏꯒꯤ ꯄꯨꯡꯀꯛ ꯄꯨꯡꯀꯛ ꯆꯥꯎꯕꯖꯤꯡꯗꯨ ꯊꯥꯕ ꯑꯣꯏꯇꯥꯔꯗꯤ ꯈꯔ ꯐꯗꯧꯕ ꯃꯣꯏ ꯑꯍꯥꯟꯕꯒꯤ ꯂꯩꯕꯥꯛ ꯆꯤꯡꯉꯥ ꯂꯩꯕꯥꯛ ꯊꯥꯕꯅꯤꯅꯅꯦ ꯑꯥꯁ ꯂꯝꯕꯤ ꯊꯣꯛꯄ ꯂꯝꯕꯤꯒ ꯀꯅꯥꯝ ꯊꯣꯛꯉꯝ ꯄꯣꯟꯇꯦꯗ ꯑꯩ ꯍꯧꯖꯤꯛ ꯄꯣꯠꯂꯩ ꯆꯠꯂꯨꯕꯗꯣ ꯌꯣꯠꯄꯤ ꯀꯥꯂꯩ ꯆꯠꯂꯨꯕꯗꯨꯗ ꯈꯪꯕꯅꯦꯕ ꯂꯣꯏꯍꯧꯔꯦ ꯂꯝꯕꯤꯒꯤꯗꯣ ꯂꯩꯈꯣꯝ ꯉꯥꯛꯇ ꯕꯤꯗ꯭ꯔꯤ ꯕꯤꯗ꯭ꯔꯤ ꯕꯤꯗ꯭꯭ꯔꯤ ꯂꯣꯏꯍꯧꯔꯦ ꯅꯣꯡ ꯉꯔꯥꯡ ꯑꯍꯤꯡ ꯅꯣꯡ ꯆꯨꯕꯒꯤ ꯑꯗꯨꯅ ꯍꯧꯖꯤꯛꯁꯨ ꯑꯩꯈꯣꯏ ꯑꯥꯀꯩꯅꯣꯖꯦ ꯅꯣꯡꯖꯦ ꯈꯤꯇꯪ ꯀꯟꯅ ꯆꯨꯇꯥꯔꯗꯤꯅꯦ ꯑꯩꯈꯣꯏ ꯊꯣꯡꯒꯥꯟꯒꯗꯣ ꯂꯣꯏ ꯊꯨꯝꯖꯟꯈꯤꯗꯣꯏꯅꯦ ꯂꯝꯕꯤ ꯊꯣꯛꯇꯣꯛ- ꯊꯣꯛꯆꯤꯟꯗ ꯑꯃꯨꯛ ꯅꯨꯡꯉꯥꯏꯔꯨꯗꯣꯏꯅꯦ ꯇꯧꯔꯤꯁꯦ
ꯅꯣꯏꯒꯤ ꯑꯃ ꯕꯖꯥꯔꯗꯩ ꯆꯪꯉꯛꯄꯗꯨꯗꯤ ꯍꯟꯗꯛ ꯑꯥ ꯅꯨꯡ ꯀꯣꯏꯂꯥꯁꯂ ꯀꯩꯅꯣꯝ ꯊꯥꯒꯤꯒꯨꯝ ꯇꯧꯗꯥꯏꯅꯦ
ꯑꯣ ꯑꯗꯨꯗꯤ ꯀꯣꯏꯂꯥꯁ ꯐꯖꯅ ꯊꯥꯈ꯭ꯔꯦ ꯃꯥꯗꯤ ꯑꯗꯨ ꯊꯥ ꯊꯥ ꯂꯥꯎꯅ ꯊꯥꯔꯒ ꯑꯩꯈꯣꯏꯒꯤ ꯂꯝꯕꯤꯗꯨꯁꯨ ꯋꯥꯡꯈꯠꯂꯒꯅꯦ ꯆꯠꯄ ꯈꯣꯠꯄ ꯀꯔꯤ ꯀꯔꯥꯗꯤ ꯌꯥꯝ ꯅꯨꯡꯉꯥꯏꯔꯦꯕ ꯍꯥꯟꯅ ꯎꯐꯨꯟ ꯋꯥꯐꯨꯟ ꯃꯌꯥꯝ ꯆꯦꯟꯕ ꯈꯣꯠꯄ ꯃꯌꯥꯝꯗꯣ ꯐꯅꯌꯥꯝ ꯐꯔꯦꯕ ꯉꯍꯟꯒꯣꯏꯗꯤ ꯀꯩꯅꯣꯍꯦ ꯑꯗꯨ ꯃꯇꯦꯛꯇꯨꯗꯪ ꯊꯣꯛꯅꯕ ꯍꯣꯠꯅꯕꯗ ꯏꯔꯨ ꯂꯨꯔꯒ ꯁꯣꯔꯣꯛ ꯊꯣꯛꯅꯤꯡꯗꯦ ꯍꯥꯏꯁꯤꯅꯤ ꯍꯥꯏꯕꯗꯤ ꯎꯐꯨꯜ ꯃꯌꯥꯝꯗꯨꯅ ꯍꯟꯖꯤꯜꯂꯒ ꯑꯃꯨꯛ ꯀꯣꯛ ꯇꯨꯝꯕ ꯑꯗꯨꯝ ꯌꯥꯏꯌꯦꯕ ꯎꯐꯨꯜ ꯃꯌꯥꯝꯗꯨꯅ ꯀꯣꯛꯁꯦ ꯑꯗꯨꯝ ꯄꯔꯥꯎ ꯐꯖꯜ ꯅꯦꯍꯥꯏꯕ ꯑꯗꯨꯗꯨꯒꯤ ꯍꯧꯖꯤꯛꯄꯨꯗꯤ ꯍꯧꯖꯤꯛꯄꯨꯗꯤ ꯐꯈ꯭ꯔꯦꯕ ꯂꯝꯕꯦꯟ ꯀꯩꯅꯣꯒꯤꯗꯨꯗꯤ ꯁꯣꯔꯣꯛꯀꯤꯗꯨꯕꯨꯗꯤ ꯍꯧꯖꯤꯛꯁꯤꯅ ꯑꯃꯨꯛ ꯇꯧꯔꯤꯁꯤꯅ ꯑꯩꯈꯣꯏꯒꯤ ꯂꯩꯔꯛ ꯃꯅꯨꯡꯁꯤꯅꯦꯕ ꯂꯥꯔꯛ ꯃꯅꯨꯡꯁꯤꯗꯤ ꯄꯨꯔꯥ ꯐꯤꯕꯝ ꯑꯃ ꯀꯥꯏꯔꯦ ꯉꯍꯥꯟꯅ ꯅꯣꯡ ꯆꯨꯗ꯭ꯔꯤꯉꯩꯗꯤ ꯈꯔ ꯐꯩꯕ ꯉꯔꯥꯡ ꯆꯨꯔꯝꯕꯗꯨꯒꯤ ꯉꯁꯥꯏ ꯑꯌꯨꯛꯁꯤ ꯃꯤꯒꯤ ꯊꯕꯛ ꯊꯕꯛ ꯏꯪꯈꯥꯡ ꯆꯠꯅꯗꯧꯕ ꯃꯌꯥꯝ ꯑꯃꯗꯤ ꯑꯌꯨꯛ ꯉꯟꯇꯥ ꯆꯠꯄ ꯃꯌꯥꯝ ꯑꯃ ꯌꯥꯎꯔꯤꯗꯅꯀꯣ ꯑꯗꯨꯒꯤ ꯆꯠꯊꯣꯛ ꯆꯠꯁꯤꯟ ꯇꯧꯕꯒꯤ ꯒꯥꯔꯤ ꯊꯣꯛꯇꯣꯛꯀ ꯊꯧꯖꯤꯟꯒ ꯇꯧꯕꯒꯤ ꯑꯗꯩ ꯈꯣꯡ ꯆꯠꯄꯒꯤ ꯂꯣꯏꯔꯦ ꯂꯝꯕꯤꯗꯣ ꯄꯨꯔꯥ ꯁꯂꯥꯛ ꯁꯍꯧꯔꯦ ꯍꯥꯏꯁꯤꯅꯦ
ꯍꯣꯏ ꯑꯩꯗꯣ ꯍꯥꯏꯗꯤ ꯅꯗ ꯂꯩꯔꯒ ꯌꯥꯝ ꯂꯝꯕꯤ ꯀꯩ ꯀꯩ ꯐꯒꯗ꯭ꯔꯥ ꯍꯥꯏꯔꯒ ꯌꯥꯝ ꯂꯝꯕꯤ ꯐꯕꯗꯤ ꯑꯣꯏꯗꯦꯕꯀꯣ ꯑꯗꯣ ꯅꯣꯏ ꯏꯁꯤꯡꯒꯨꯝꯕ ꯆꯥꯎꯇꯥꯥꯔꯒꯗꯤ ꯑꯗꯨꯝ ꯀꯩꯅꯣ ꯇꯧꯗꯧ ꯃꯥꯜꯂꯦ ꯅꯣꯏ ꯀꯣꯏꯂꯥꯁ ꯐꯖꯅ ꯊꯥꯕꯗꯣ ꯑꯃꯨꯛ ꯀꯥꯏꯕ ꯈꯣꯠꯄ ꯇꯧꯗꯧ ꯃꯥꯜꯂꯦ ꯑꯗꯨꯝ ꯆꯥꯎꯒꯜꯂꯤꯗꯅ ꯅꯣꯏ ꯃꯐꯝꯗꯨ ꯏꯁꯤꯡꯗꯤ
ꯍꯣꯏ ꯏꯁꯤꯡꯁꯤꯡꯁꯦ ꯑꯩꯈꯣꯏꯒꯤꯅꯦ ꯆꯥꯎꯒꯜꯂꯤꯁꯤꯅ ꯑꯇꯩꯒꯤ ꯅꯠꯇꯦꯕ ꯉꯁꯥꯏꯒꯤ ꯃꯥꯒꯤ ꯏꯂꯝ ꯅꯂꯥꯗꯣ ꯏꯔꯝ ꯅꯂꯥꯥꯁꯦ ꯉꯁꯥꯏꯒꯤ ꯃꯇꯤꯛ ꯆꯥꯗꯕ ꯍꯥꯏꯇꯥꯔꯦ ꯉꯁꯥꯏꯒꯤ ꯂꯩꯔꯤꯕ ꯈꯣꯡꯕꯥꯟꯗꯨꯗ ꯑꯩꯈꯣꯏꯒꯤ ꯇꯥꯔꯤꯕꯉꯨꯅꯦ ꯂꯪꯊꯣꯛꯏꯕ ꯎꯝ ꯆꯦꯔꯪ ꯈꯪꯗꯦ ꯑꯉꯥꯡ ꯑꯆꯥꯄꯣꯠ ꯆꯥꯕꯒꯤ ꯃꯛ ꯀꯨ ꯃꯔꯥꯡ ꯈꯪꯗꯦ ꯑꯃ ꯈꯪꯗꯦ ꯑꯗꯨꯅ ꯐꯨꯟꯅꯕꯒꯤ ꯃꯆꯥꯛ ꯑꯃ ꯑꯣꯏꯔꯛꯏꯗꯅ ꯑꯗꯨꯒꯨꯝꯕ ꯃꯌꯥꯝꯁꯤꯅ ꯂꯪꯊꯣꯛꯄꯒꯤ ꯄꯩꯁꯟꯕꯒꯤ ꯈꯔ ꯀꯩꯅꯣ ꯇꯧꯕ ꯃꯌꯥꯝꯗꯨꯅꯀꯣ ꯆꯦꯟꯕ ꯉꯝꯗꯕꯅꯦ ꯑꯗꯒꯤ ꯑꯃꯨꯛ ꯍꯧꯖꯤꯛꯀꯥꯟꯒꯤꯗꯤ ꯗ꯭ꯔꯦꯟ ꯆꯜꯂꯤꯅꯦ ꯇꯧꯔꯤꯁꯤꯅ ꯑꯃꯨꯛ ꯑꯩꯈꯣꯏꯒꯤ ꯀꯥꯞ ꯑꯅꯤ ꯑꯍꯨꯝꯈꯛ ꯂꯥꯎꯔꯒ ꯆꯜꯂꯦ ꯃꯗꯨꯒꯤꯅꯦ ꯏꯁꯤꯡꯗꯣ ꯆꯦꯟꯐꯝ ꯂꯩꯇꯕꯅꯦ ꯁꯣꯔꯣꯛꯁꯤꯗ ꯑꯣꯏꯅ ꯄꯥꯈꯠꯂꯒ ꯆꯦꯟꯕꯅꯦ ꯍꯥꯏꯕ ꯅꯣꯡꯁꯤ ꯀꯌꯥꯝ ꯀꯟꯅ ꯇꯥꯏꯅꯣ ꯌꯦꯡꯉꯨꯅꯦ ꯁꯤ ꯕꯨ ꯏꯉꯥ ꯊꯥꯅꯤꯅ ꯑꯗꯨꯕꯨꯗꯤ ꯅꯣꯡꯕꯨꯗꯤ ꯈꯔꯕꯨꯗꯤ ꯇꯥꯔꯅꯦꯕ ꯍꯟꯗꯛ ꯏꯉꯥ ꯊꯥꯒꯤ ꯅꯣꯡꯁꯦ ꯐꯖꯅ ꯇꯥꯗꯦ ꯍꯥꯏꯕ ꯅꯣꯡ ꯇꯥꯏꯅꯦ ꯇꯧꯔꯤꯁꯦ ꯑꯩꯈꯣꯏꯒꯤ ꯑ ꯃꯆꯤꯠ ꯃꯆꯤꯠ ꯃꯆꯤꯠ ꯇꯥꯔꯒꯀꯣ ꯉꯍꯥꯛ ꯉꯍꯥꯛ ꯇꯥꯔꯒ ꯇꯣꯛꯄꯒꯤ ꯃꯑꯣꯡꯗ ꯇꯧꯏꯗꯅ ꯑꯗꯨꯒꯤꯅꯤꯗ
ꯆꯨꯏꯌꯦ ꯅꯍꯥꯟꯋꯥꯏꯗꯤ ꯅꯣꯡ ꯇꯥꯕ ꯍꯥꯏꯔꯒ ꯑꯩꯈꯣꯏꯒꯤ ꯄꯨꯂꯞ ꯁꯤꯟꯕ ꯊꯨꯡꯅ ꯇꯥꯕ ꯅꯨꯃꯤꯠ ꯃꯉꯥꯅꯤ ꯇꯔꯨꯛꯅꯤ ꯇꯥꯕꯗꯣ ꯑꯗꯨꯃꯥꯏꯅ ꯑꯃꯇ ꯐꯖꯅ ꯇꯥꯔꯗꯤ ꯐꯅꯤ ꯑꯗꯨꯑꯣꯏꯖꯨ ꯀꯩꯁꯨ ꯀꯨꯏꯔꯣꯏ ꯀꯨꯏꯔꯣꯏꯌꯦ ꯄꯨꯡꯈꯥꯏ ꯐꯥꯔꯣꯏꯑꯦ ꯃꯤꯅꯤꯠ ꯃꯉꯥ ꯇꯔꯥ ꯇꯥꯔꯝꯃꯒ ꯑꯗꯨꯝ ꯇꯣꯛꯈ꯭ꯔꯅꯦꯕ ꯑꯗꯨꯃꯥꯏꯅ ꯍꯥꯏꯗꯤ ꯀꯨꯏꯅ ꯇꯥꯕꯗꯣ ꯍꯥꯏꯗꯤ ꯅꯣꯡ ꯅꯨꯃꯤꯠ ꯅꯤꯅꯤ ꯍꯨꯝꯅꯤꯒ ꯇꯧꯔꯒ ꯆꯨꯞꯅ ꯀꯟꯅ ꯇꯥꯕ ꯇꯥ ꯇꯥꯔꯒꯗꯤ ꯂꯧꯀꯩꯀꯥ ꯃꯌꯥꯝꯁꯦ ꯂꯧ ꯎꯅꯗ꯭ꯔꯤ ꯌꯥꯝꯁꯦ ꯂꯣꯏ ꯎꯅꯔꯗꯤ ꯐꯗꯧꯅꯦ ꯑꯗꯨ ꯈꯪꯗꯦ ꯇꯧꯏꯁꯦ ꯅꯣꯡ ꯇꯥꯕꯗꯤ ꯇꯥꯒ꯭ꯔꯤꯅꯤ ꯑꯗꯣ ꯊꯦꯡꯗꯣꯏꯔꯥ ꯈꯪꯗꯦꯅ ꯒ꯭ꯌꯥꯟ ꯇꯥꯗꯦ
ꯈꯪꯗꯦ ꯑꯗꯨꯅꯦ ꯌꯦꯡꯉꯨꯅꯦ ꯅꯣꯡ ꯇꯥꯔꯦꯌꯦꯡꯉꯨ ꯀꯣ ꯍꯧꯖꯤꯛ ꯑꯈꯣꯏꯗ ꯃꯥꯡꯗꯨꯏꯖꯦ ꯌꯦꯡꯉꯨꯀꯣ ꯍꯧꯖꯤꯛ ꯕꯤꯂꯥꯝꯕꯇꯤꯒ ꯂꯩꯉꯣꯏꯒ ꯇꯣꯁꯜꯂꯨꯕꯗꯣ ꯑꯥ ꯅꯣꯡ ꯆꯨꯕꯅꯤꯅ ꯀꯔꯏꯗ ꯁꯨꯔꯨꯗꯣꯔꯤ ꯁꯨꯕ ꯌꯥꯗꯕꯅꯤꯅ ꯃꯣꯏꯗꯤ ꯉꯥꯛꯇꯪ ꯈꯤꯇꯪ ꯀꯪꯖꯤꯟꯒꯤꯕꯗ ꯑꯗꯨꯝ ꯀꯟꯖꯟꯒꯤꯗꯣꯏꯅꯤꯗꯅ ꯑꯗꯨꯅꯤ ꯌꯦꯡꯉꯨꯅꯦ ꯑꯁꯤꯒꯤ ꯇꯣꯠꯂꯨꯕ ꯖꯤꯡꯖꯦ ꯑꯃꯨꯛ ꯃꯡꯗꯣꯏꯔ ꯈꯪꯗꯦꯕ ꯇꯧꯔꯤ ꯂꯤꯂꯖꯦ ꯈꯣꯏꯅ ꯍꯦꯛ ꯇꯧꯕꯖꯦ ꯗꯥꯎ ꯑꯃ ꯁꯨꯡꯌꯥ ꯌꯥꯗ꯭ꯔꯦ ꯀꯔꯤ ꯀꯔꯝꯕ ꯀꯔꯤꯅ ꯌꯦꯠꯂꯤꯅꯣ ꯈꯪꯗ꯭ꯔꯦ ꯍꯥꯏꯕ
ꯅꯣꯏꯒꯤ ꯆꯨ ꯉꯍꯛ ꯂꯩꯔ ꯇꯥꯔꯛꯄ ꯌꯥꯏꯗ ꯅꯣꯡꯗꯤ ꯃꯪꯕ꯭ꯔ
ꯅꯣꯡ ꯃꯪ ꯈꯔꯗꯤ ꯂꯩꯌꯦ ꯅꯣꯡꯗꯤ ꯁꯨꯃꯥꯏꯅ ꯑꯗꯨꯝ ꯂꯩꯌꯦ ꯑꯗꯨꯒ ꯇꯥꯕ ꯇꯥꯗꯕꯗꯨꯗꯤ ꯍꯥꯏꯕ ꯉꯝꯗꯦꯕꯀꯣ ꯑꯗꯨꯝ ꯇꯕꯁꯨ ꯌꯥꯎꯋꯤ ꯇꯥꯗꯕꯁꯨ ꯅꯍꯥꯟꯁꯨ ꯅꯨꯃꯤꯠ ꯇꯕꯩ ꯇꯥꯏꯞꯇ ꯄꯨꯃꯝꯃꯝꯃꯨꯔꯕꯅꯦ ꯑꯗꯨꯒꯅꯦ ꯅꯣꯡ ꯃꯔꯤꯛꯕꯧ ꯇꯥꯗꯕꯤꯗ ꯂꯣꯏ ꯄꯥꯏꯒꯤ ꯋꯥꯅꯤꯗ ꯍꯥꯏꯗꯤ ꯃꯑꯣꯡꯒꯗꯤ ꯅꯣꯡꯒ ꯐꯖꯅ ꯇꯊꯧ ꯃꯥꯜꯂꯝꯃꯦ ꯑꯗꯨꯒ ꯇꯥꯗꯕꯤ ꯆꯠꯈꯤ ꯋꯥꯅꯤ
ꯑꯗꯣ ꯑꯩ ꯍꯥꯏꯖꯤꯅ ꯍꯧꯖꯤꯛꯁꯦ ꯅꯨꯡꯁꯥꯖꯦ ꯁꯕ꯭ꯔ ꯃꯪꯕ꯭ꯔ ꯍꯥꯏꯕ
ꯁꯥꯏꯌꯦ ꯁꯥꯏꯌꯦ ꯅꯨꯡꯁ ꯁꯥꯏꯌꯦ
ꯑꯣ ꯑꯗꯨꯗꯤ ꯇꯥꯔꯛꯇꯕꯁꯨ ꯌꯥꯏꯗ ꯑꯗ ꯑꯈꯣꯏꯖꯨ ꯉꯁꯥꯏꯋꯥꯏꯗꯤ ꯅꯨꯡꯁ ꯌꯥꯛ ꯂꯥꯎꯅ ꯁꯥꯔꯝꯃꯤꯅꯦꯕ ꯑꯗꯣ ꯍꯧꯖꯤꯛ ꯈꯪꯍꯧꯗꯦꯌꯦꯡꯉꯣꯅꯦ ꯖꯔ ꯂꯥꯎꯅ ꯇꯥꯁꯜꯂꯛꯏꯁꯤꯅꯤ ꯇꯝꯕ ꯉꯝꯕ ꯅꯠꯇꯦꯗ ꯍꯧꯖꯤꯛꯀꯥꯟꯖꯦ
ꯑꯗꯨꯅꯦ ꯑꯗꯨ ꯅꯪ ꯈꯔ ꯀꯨꯝꯗꯔꯒ ꯅꯣꯏ ꯑꯗꯨꯋꯥꯏꯗꯤ ꯈꯔ ꯀꯨꯝꯗꯔꯒ ꯌꯦꯡꯀꯥꯟꯗ ꯅꯣꯡ ꯇꯔꯝꯃ ꯄꯨꯛꯀꯪ ꯀꯪꯉꯒ ꯑꯃꯨꯛ ꯂꯩꯔꯝꯃꯦ ꯒ꯭ꯌꯥꯟ ꯃꯦꯟ ꯇꯗꯦꯃꯦ ꯅꯣꯡ ꯇꯥꯔꯤꯖꯦ ꯇꯧꯔꯤꯖꯤ ꯃꯥꯏ ꯃꯥꯏ ꯇꯥꯅꯤꯡ ꯖꯒꯗ ꯄꯜꯂꯤ ꯅꯥꯏꯅ ꯉꯩꯍꯥꯛ ꯇꯕꯩ ꯇꯥꯏꯞ ꯇꯧꯋꯦ ꯄꯨꯂꯞ ꯄꯨꯝꯕꯒꯤ ꯑꯣꯏꯅ ꯇ ꯇꯥꯔꯒꯗꯤꯀꯣ ꯌꯥꯝ ꯅꯨꯡꯉꯥꯏꯒꯗꯕꯅꯤ ꯅꯣꯡꯖꯨ ꯀꯣ ꯅꯨꯃꯤꯠ ꯃꯔꯤꯅꯤ ꯃꯉꯥꯅꯤ ꯂꯦꯞꯇꯕꯤ ꯇꯊꯣꯛꯑꯗꯤ ꯐꯗꯧꯅꯤ ꯅꯣꯡ ꯇꯥꯍꯟꯅꯤꯡꯉꯦ ꯍꯥꯏꯕꯗꯤ ꯂꯧ ꯀꯩꯀꯩ ꯃꯌꯥꯝꯖꯨ ꯂꯣꯏ ꯀꯪꯉ ꯀꯪꯉ ꯂꯩꯕꯗꯣ ꯎꯕ ꯀꯟ ꯌꯥꯝ ꯅꯨꯡꯉꯥꯏꯇꯦꯕ ꯉꯁꯤ ꯆꯤꯡ ꯀꯥꯔꯨꯕ ꯀꯥꯟꯗꯅꯦ ꯍꯦꯛꯇ ꯌꯦꯡꯗꯒꯤꯕꯗꯅꯦ ꯂꯧꯁꯦ ꯑꯝꯇ ꯄꯟ ꯄꯥꯟꯗ꯭ꯔꯤꯕ ꯍꯣꯏ ꯑꯥ ꯃꯃꯥꯡꯂꯣꯝ ꯁꯣꯝ ꯊꯪꯕ ꯀꯥꯡꯕꯨꯗꯤ ꯈꯔ ꯑꯗꯨꯗꯨꯒ ꯁ꯭ꯋꯥꯏꯒꯤ ꯂꯧꯎ ꯃꯈꯩꯖꯤꯗꯤ ꯏꯀꯪ ꯀꯪ ꯀꯪꯉꯒ ꯄꯨꯔ ꯑꯈꯣꯏꯒꯤ ꯀꯥꯂꯦꯟ ꯅꯤꯡꯊꯝ ꯊꯥꯒꯤ ꯄꯣꯠ ꯆꯩ ꯊꯥꯗꯕꯗꯨ ꯑꯗꯨꯃꯥꯏꯅ ꯇꯦꯝꯄꯥꯛ ꯃꯇꯨꯝ ꯃꯇꯨꯝ ꯂꯩꯕ ꯂꯩꯕꯗꯣ ꯑꯗꯒꯤ ꯁꯤ ꯅꯣꯡ ꯇꯔꯦ ꯍꯥꯏꯅ ꯍꯦꯛꯇ ꯀꯩꯅꯣꯁꯨ ꯂꯧꯁꯤꯡ ꯇꯧꯖꯤꯟꯕꯖꯨ ꯌꯥꯒꯤꯔꯣꯏ ꯑꯃꯨꯛ ꯅꯩ ꯒꯅꯤ ꯃꯐꯣꯟ ꯇꯍꯟ ꯒꯤꯅꯤ ꯏꯁꯤꯡꯗꯣ ꯑꯃꯨꯛ ꯍꯥꯞꯄꯒ ꯑꯃꯨꯛ ꯍꯥꯏꯗꯤ ꯃꯣꯏ ꯀꯕꯣꯇ ꯀꯩꯀꯩ ꯇꯧꯕꯅꯤ ꯈꯪꯗꯦ ꯀꯩꯅꯣ ꯂꯥꯡꯒꯣꯜ ꯇꯧꯔ ꯆꯤꯡꯕꯅꯤ ꯈꯪꯗꯦ ꯃꯅꯥꯝ ꯇꯥꯍꯟꯗ ꯇꯥꯔꯒꯗꯤ ꯍꯌꯦꯡ ꯀꯟꯖꯜꯂ ꯂꯩꯒꯤꯗꯣꯏꯅꯦꯕ ꯍꯥꯏꯗꯤ ꯃꯒꯤ ꯂꯧꯍꯣꯟ ꯀꯩꯀꯩꯗꯣ ꯐꯨꯛꯄ ꯉꯝꯃꯣꯏꯗꯣꯏꯅꯦꯕ ꯐꯖꯅ ꯃꯐꯣꯟ ꯇꯥꯍꯜꯂꯒ ꯀꯩꯅꯣ ꯇꯧ ꯇꯔꯗꯤ ꯂꯧꯍꯣꯟꯁꯦ ꯐꯨꯛꯄꯁꯨ ꯂꯥꯏꯗꯣꯏꯅꯤ ꯑꯗꯩ ꯅꯨꯡꯁꯨ ꯅꯨꯡꯉꯥꯏꯗꯣꯏꯅꯤ ꯅꯠꯇ ꯇꯔꯗꯤ ꯃꯔꯥ ꯂꯩꯍꯧꯕꯒꯨꯝꯕ ꯑꯗꯩ ꯃꯠ ꯃꯇꯣꯟ ꯇꯠꯄꯒꯨꯝꯕ ꯑꯗꯨꯃꯥꯏꯅ ꯇꯧꯔꯒ ꯐꯧꯆꯤꯡ ꯊꯥꯕꯗ ꯅꯨꯡꯉꯥꯏꯇꯕ ꯑꯣꯏꯗꯣꯏꯅꯦꯕ ꯑꯗꯨꯅꯦ ꯂꯧꯁꯦ ꯑꯗꯨꯝ ꯊꯦꯡꯗꯒꯤꯗꯣꯔꯦ ꯁꯨꯝ ꯊꯦꯡꯗꯒꯤꯕꯏ ꯇꯥꯏꯌꯔꯗꯨ ꯃꯤ ꯑꯩꯈꯣꯏꯒꯤꯗꯤ ꯑꯗꯨꯝ ꯍꯥꯏꯅ ꯍꯥꯏꯅ ꯑꯩꯈꯣꯏ ꯁ꯭ꯋꯥꯏꯒꯤꯗꯤ ꯑꯗꯨꯝ ꯂꯧ ꯍꯥꯏꯗꯤ ꯍꯟꯗꯛ ꯄꯥꯟꯗꯦ ꯍꯥꯏꯇꯥꯔꯁꯨ ꯍꯥꯟꯅꯗꯒꯤ ꯑꯗꯨꯝ ꯆꯦꯡ ꯆꯥꯛ ꯈꯔ ꯂꯩꯍꯧꯕꯅ ꯑꯗꯨꯝ ꯆꯥꯕ ꯈꯣꯠꯄ ꯇꯧꯕ ꯌꯥꯏ ꯅꯣꯏ ꯑꯗꯨꯋꯥꯏꯗꯤ ꯋꯥꯜꯂꯒ ꯆꯥꯕ ꯃꯤ ꯃꯌꯥꯝꯗꯨꯗꯤ ꯄꯨꯔꯥ ꯀꯩꯅꯣ ꯑꯣꯏꯗꯣꯏꯅꯤ ꯍꯥꯏꯕ ꯂꯧꯁꯦ
ꯑꯗꯨꯅꯦ ꯑꯋꯥꯕ ꯑꯣꯏꯗꯣꯏꯅꯦ ꯅꯣꯏꯅ ꯎꯠꯊꯣꯛ ꯅꯣꯏꯅ ꯄꯨꯊꯣꯔꯛꯇꯕ ꯅꯣꯏꯅ ꯄꯣꯠꯊꯣꯛ ꯄꯨꯊꯣꯔꯛꯇꯕ ꯍꯥꯏꯁꯦ ꯑꯩꯈꯣꯏꯗꯁꯨ ꯋꯥꯗꯣꯏꯅꯦ ꯍꯥꯏꯕ ꯑꯗꯒꯤ ꯎꯝ ꯑꯗꯒꯤ ꯆꯦꯡ ꯇꯥꯡꯕ ꯑꯣꯏꯔꯛꯀꯗꯣꯏꯅꯤ ꯍꯥꯟꯅ ꯄꯤꯔꯝꯃꯤꯕ ꯃꯃꯜꯗꯨꯗꯒꯤ ꯑꯃꯨꯛ ꯃꯌꯥꯝ ꯍꯦꯟꯀꯠꯂꯒ ꯑꯃꯨꯛ ꯌꯣꯟꯈꯠꯅꯔꯛꯀꯗꯣꯏꯅꯤꯗꯣ ꯉꯁꯥꯏꯒꯤ ꯄꯣꯠꯇꯣ ꯆꯥꯗꯕ ꯌꯥꯗꯕ ꯅꯣꯡꯃꯗ ꯆꯪꯗ ꯌꯥꯗ꯭ꯔꯕ ꯄꯣꯠꯆꯪ ꯑꯃꯗꯤ ꯑꯣꯏꯔꯤꯗꯅꯀꯣ ꯆꯥꯛ ꯍꯥꯏꯁꯤꯗꯤ ꯑꯗꯨꯗꯨꯅ ꯌꯦꯡꯉꯣꯅꯦ ꯅꯣꯡꯁꯤꯅ ꯑꯃꯨꯛ ꯐꯖꯅ ꯇꯥꯕꯤꯗ꯭ꯔꯒꯗꯤ ꯏꯁꯤꯡ ꯃꯔꯥꯡ ꯀꯥꯏꯅ ꯂꯩꯇ꯭ꯔꯒꯗꯤ ꯑꯃꯨꯛ ꯂꯧꯗꯣ ꯑꯃꯨꯛ ꯎꯕ ꯌꯥꯗ ꯗꯕꯒꯤ ꯃꯑꯣꯡꯗ ꯑꯃꯨꯛ ꯂꯩꯗꯣꯏꯅꯦꯕ ꯑꯗꯨ ꯂꯧꯗꯣ ꯎꯗ꯭ꯔꯒꯗꯤ ꯀꯗꯥꯏꯗꯒꯤ ꯂꯥꯛꯑ ꯆꯥꯗꯣꯏꯅꯣ ꯃꯄꯥꯟꯗꯒꯤ ꯄꯨꯁꯜꯂꯛꯄ ꯆꯦꯡꯗꯨꯅ ꯑ ꯍꯥꯎ ꯕ ꯆꯦꯡ ꯑꯣꯏꯗꯨꯅ ꯐꯕ ꯑꯗꯨꯅ ꯂꯣꯏꯅꯃꯛ ꯃꯥꯡꯖꯕꯒꯤ ꯃꯥꯡꯖꯕꯃꯛꯇ ꯑꯣꯏꯗꯣꯏꯅꯦꯕ ꯏꯁꯤꯡꯁꯤꯅ ꯀꯔꯤꯒꯨꯝꯕ ꯃꯔꯥꯡ ꯀꯥꯏꯗ꯭ꯔꯒꯗꯤ ꯑꯗꯨꯅ ꯇꯧꯔꯤꯁꯤ ꯏꯀꯪ ꯊꯣꯛꯇꯣꯔꯤꯕ ꯒ꯭ꯌꯥꯟ ꯃꯦꯟ ꯇꯥꯗꯦ ꯅꯣꯡ ꯈꯣꯆꯨꯁꯤꯅ ꯑꯩꯉꯣꯅꯦ ꯍꯧꯖꯤꯛ ꯀꯟꯅ ꯆꯨꯔꯝꯕꯗꯣ ꯑꯃꯨꯛ ꯍꯥꯡꯈ꯭ꯔꯦ ꯑꯃꯨꯛ ꯃꯥꯔꯤꯛ ꯃꯥꯔꯤꯛ ꯑꯃꯨꯛ ꯇꯥꯔꯤ ꯀꯟꯅ ꯇꯥ ꯗꯧ ꯃꯥꯜꯂꯦꯕ ꯃꯑꯣꯡꯗꯤ ꯍꯧꯖꯤꯛ ꯉꯥꯏꯍꯥꯛꯇꯪꯗꯨꯗ ꯍꯦꯛꯇ ꯅꯨꯡꯁꯥ ꯈꯤꯇꯪ ꯁꯥꯗꯣꯔꯛꯑꯦ ꯑꯃꯨꯛ
ꯑꯩꯈꯣꯏꯒꯤꯁꯤꯗꯤ ꯅꯣꯡꯁꯦ ꯍꯧꯖꯤꯛꯇꯤ ꯌꯥꯝꯅ ꯅꯨꯁꯥ ꯁꯥꯔꯤ ꯅꯣꯡꯗꯤ ꯇꯥꯒꯗꯔꯥ ꯇꯔꯣꯏꯗ꯭ꯔꯥ ꯈꯪꯗꯦ ꯅꯣꯡꯗꯤ ꯇꯥꯍꯟꯅꯤꯡꯉꯕꯅꯦ ꯇꯥꯍꯟꯅꯤꯡꯉꯕꯅꯤ ꯍꯥꯏꯗꯤ ꯃꯤ ꯃꯌꯥꯝꯁꯦ ꯀꯣꯛꯁꯦ ꯂꯣꯏ ꯄꯥꯏꯅꯔꯕꯅꯦ ꯍꯥꯏꯗꯤ ꯗꯥꯎ ꯌꯦꯡꯉꯒꯦꯗꯒ ꯍꯥꯏꯔꯒ ꯂꯧ ꯍꯨꯅꯁꯤꯟꯕꯆꯤ ꯀꯣꯛꯊꯣꯡ ꯑꯃ ꯌꯥꯎꯔꯕꯅꯤ ꯑꯩꯈꯣꯏ ꯃꯔꯛꯇ ꯌꯦꯉꯨ ꯑꯩꯈꯣꯏ ꯃꯔꯛꯇ ꯉꯔꯥꯡ
ꯎꯗꯣ ꯍꯥꯏꯕ꯭ꯔꯤꯠꯅꯦ ꯍꯥꯏꯌꯦ ꯃꯔꯨ ꯌꯥꯝ ꯊꯣꯛꯄꯗꯨꯅꯦꯅ ꯂꯩꯔꯦꯕꯀꯣ ꯑꯗꯨꯒ ꯇꯤꯡꯉꯝꯃꯤ ꯇꯦꯝꯄꯥꯛ ꯂꯩꯇꯨꯝ ꯑꯣꯏꯅ ꯂꯩꯔꯤꯅꯦꯕ ꯀꯥꯏ ꯍꯨꯗꯣꯏꯅꯣ ꯈꯪꯗꯦ ꯑꯗꯨꯒ ꯑꯗꯩ ꯃꯥꯁꯨ ꯊꯕꯛ ꯏꯪꯈꯥꯡ ꯆꯠꯄꯅꯤꯅ ꯌꯥꯔꯤ ꯀꯥꯟꯗ ꯃꯇꯝꯗꯨ ꯇꯧꯔꯒ ꯍꯨꯜꯍꯧꯅꯕꯅ ꯈꯪꯗꯦ ꯑꯣꯏꯔꯖꯅꯤ ꯑꯗꯨꯕꯨꯗꯤ ꯑꯩꯈꯣꯏ ꯃꯥ ꯈꯪꯗꯦꯕꯀꯣ
ꯐꯩꯗꯣꯝ ꯑꯃꯨꯛꯇꯪ ꯏꯁꯤꯡ ꯑꯗꯨ ꯂꯩꯍꯜꯂꯒ ꯑꯗꯨꯝ ꯈꯤꯛꯇꯪ ꯍꯨꯜꯂꯒ ꯍꯁ ꯍꯥꯏꯔ ꯊꯣꯛꯄꯗꯤ ꯌꯥ ꯈꯣꯠꯄꯗꯤ ꯅꯈꯣꯏ ꯋꯥꯡꯉꯤꯈꯩ ꯐꯗꯣꯏꯅꯦꯕ ꯂꯍꯣꯟꯁꯦ ꯑꯩꯅ ꯍꯥꯏꯗꯤ ꯈꯔ ꯅꯦꯝ ꯇꯥꯔꯗꯤ ꯁꯤꯗꯣꯏꯅꯦꯕ ꯑꯗꯨꯃꯥꯏꯅ ꯇꯤꯡꯉꯤꯌꯦ ꯑꯣꯏꯗꯣꯏꯔꯥ ꯑꯣꯏꯗꯣꯏꯔꯥꯗꯤ ꯈꯪꯗ꯭ꯔꯦ
ꯃꯥꯏ ꯑꯣꯏꯖꯔꯅꯤꯗ ꯗꯥꯎ ꯌꯥꯕ ꯑꯣꯏꯔꯁꯅꯨ ꯀꯥꯏꯗꯒꯤ ꯅꯣꯏꯒꯤ ꯀꯩꯅꯣ ꯂꯧ ꯑꯎ ꯈꯨꯗꯤꯡꯒꯤ ꯑꯗꯨꯝ ꯐꯧ ꯑꯩꯈꯣꯏꯒꯤ ꯈꯥꯎꯔꯝꯗꯥꯏꯗꯅꯤ ꯈꯪꯗꯦ ꯑꯗꯒꯤ ꯈꯥꯎꯔꯒ ꯊꯝꯕ ꯃꯇꯝꯗꯅꯤ ꯈꯪꯗꯦ ꯅꯣꯡ ꯆꯨ ꯁꯜꯂꯛꯇꯅ ꯉꯍꯥꯟꯃꯨꯛꯁꯨ ꯅꯣꯏꯒꯤ ꯐꯧꯗꯣ ꯑꯩꯈꯣꯏꯒꯤ ꯑ ꯑꯩꯈꯣꯏꯒꯤ ꯈꯥꯎꯔꯒ ꯊꯝꯕ ꯐꯧꯗꯣ ꯃꯇꯣꯝꯗ ꯃꯌꯣꯟ ꯆꯣꯡꯈꯠꯂꯛꯑꯦ ꯀꯥꯏꯅ ꯑꯃ ꯇꯧꯈꯤꯗꯥꯏꯅꯦ ꯅꯣꯏꯒꯤ
ꯍꯣꯏ ꯍꯣꯏ ꯑꯗꯨꯃꯥꯏꯅ ꯇꯧꯈꯤꯕꯅꯦ ꯑꯗꯨꯒ ꯀꯌꯥꯝ ꯋꯥꯈ꯭ꯔꯦ ꯑꯗꯩ ꯂꯐꯣꯟꯗꯣ ꯑꯍꯨꯝꯂꯛꯁꯨ ꯍꯣꯜꯂꯤꯅꯤ ꯀꯌꯥꯝ ꯋꯥꯏ ꯅꯪ ꯈꯪꯗꯕꯒꯤꯅꯤ ꯍꯣꯏ ꯑꯩ ꯊꯝꯈꯤꯒꯦꯀꯣ ꯑꯃꯨꯛ ꯇꯧꯔꯛꯀꯦ
ꯑꯣ ꯐꯔꯦ ꯐꯔꯦ ꯊꯝꯃꯨ ꯊꯝꯃꯨ